ꯑꯩ ꯇꯧꯔꯒꯦ ꯍꯥꯏꯔꯒ ꯉꯥꯏꯕ ꯉꯝꯗꯕ꯭ꯔꯣ ꯃꯣꯏ ꯂꯥꯛꯑꯕꯣ
ꯠꯇꯦ ꯉꯁꯥꯏ ꯊꯕꯛ ꯇꯧꯕ ꯑꯗꯨꯒꯤꯅꯦ
ꯑꯣꯥꯎ
ꯑꯁ ꯐꯦꯁꯕꯨꯛꯇ ꯆꯪꯉꯒ ꯑꯁ ꯚ꯭ꯌꯨꯁꯤꯡꯁꯦ ꯌꯦꯡꯉꯒ ꯑꯁ ꯑꯩꯁꯦ ꯁꯥꯎꯟꯅꯤꯡꯕꯗꯨ
ꯀꯩꯗꯧꯔꯒꯦ
ꯅꯠꯇꯦꯗ ꯑꯗꯨꯝ ꯐꯦꯁꯕꯨꯛꯛꯇ ꯏꯔꯥꯡ ꯑꯗꯨꯅꯦ ꯍꯣꯏ ꯑ
ꯈꯪꯗ꯭ꯔꯦ ꯏꯔꯥꯟꯁꯦ
ꯑꯗꯨ ꯅꯪ ꯎꯝ ꯅꯣꯏ ꯗꯥꯗꯥꯗꯤ ꯀꯩꯗꯧꯉꯩ ꯌꯨꯝ ꯆꯠꯀꯦ ꯍꯥꯏꯕ꯭ꯔꯣ ꯌꯨꯝ ꯅꯤꯡꯉꯥꯏꯗꯤ ꯆꯠꯄꯁꯨ ꯌꯥꯔꯝꯔꯣꯏꯅꯦ ꯄꯩꯁꯥ ꯄꯥꯝꯃꯨꯏꯌꯦ ꯑꯗꯣ ꯑꯩ ꯀꯇꯥꯗ ꯆꯥꯔꯗꯤ
ꯎꯄꯥꯏꯂꯩꯇ꯭ꯔꯗꯤ ꯆꯠꯇꯥꯕꯅꯤ
ꯑꯁ ꯑꯗꯨ ꯍꯥꯏꯔꯒ ꯉꯔꯥꯡꯗꯣ
ꯎꯝ
ꯑꯁꯦ ꯄꯩꯁꯥ ꯅꯤꯕ ꯅꯨꯄꯤꯗꯣ
ꯎꯝ
ꯑꯗ ꯃꯥꯁꯦ ꯑꯩꯈꯣꯏ ꯑꯩꯒ ꯂꯩꯕꯤꯗꯕ ꯏꯃꯥꯟꯅꯕꯤ ꯃꯉꯣꯟꯗ ꯇꯦꯛꯁ ꯊꯥꯔꯛꯄ ꯍꯌꯦꯡꯗꯣ ꯄꯩꯁꯥ ꯀꯅꯥ ꯀꯩꯅꯣ ꯍꯥꯏ ꯃꯥꯒꯤ ꯃꯅꯥꯎꯅꯨꯄꯤ ꯑꯃ ꯂꯩꯅ ꯃꯥꯒꯤ ꯅꯨꯄꯥꯒꯤ ꯃꯅꯥꯎ ꯅꯨꯨꯄꯤ ꯑꯁꯤꯗ ꯕꯔꯥ ꯂꯩ ꯍꯥꯏꯕꯗꯨꯅ ꯅꯍꯥꯟ ꯑꯗꯩ ꯅꯨꯄꯤꯗ ꯊꯥꯕꯤꯈ꯭ꯔꯕ ꯊꯥꯕꯤꯒꯦ ꯀꯩ ꯀꯩꯅꯣ ꯍꯥꯏꯔꯒ ꯃꯦꯁꯦꯁꯇ ꯃꯦꯁꯦꯖꯇ ꯍꯥꯏꯔꯛꯏꯅꯦ ꯒ꯭ꯟꯇꯥꯗꯦ ꯃꯥꯒꯤ ꯀꯔꯤ ꯁꯄꯦꯂꯤꯡꯁ ꯂꯣꯏ ꯂꯥꯟꯔꯒ ꯊꯥꯔꯛꯏꯅꯦ ꯃꯥꯜꯂꯦ ꯑꯗꯣ ꯈꯪꯗꯦ ꯑꯩꯒꯤꯗꯨ ꯀꯖꯤꯀꯥꯅ ꯃꯥꯅ ꯎꯝ ꯗꯗꯥ ꯅꯪꯒꯤ ꯗꯗꯥꯒꯤꯗ ꯄꯩꯁꯥ ꯂꯧꯔꯝꯕ꯭ꯔꯥ ꯑꯗꯨꯒꯨꯝꯕ ꯍꯥꯡꯕꯤꯕ ꯑꯗꯣ ꯃꯥꯗꯣ ꯐꯖꯅꯁꯨ ꯍꯨꯝꯗꯦꯕ ꯀꯗꯤ ꯋꯥꯆꯦꯞꯇ ꯇꯦꯛꯁ ꯊꯥꯕꯅꯤꯅ ꯑꯁꯦ ꯃꯥꯒꯤ ꯃꯆ ꯑ ꯃꯥꯒꯤ ꯅꯨꯄꯥꯒꯤ ꯃꯅꯥꯎ ꯅꯨ ꯄꯤꯗ ꯄꯤꯍꯟꯒꯦ ꯐꯣꯔ ꯊꯥꯎꯖꯟ ꯐꯥꯏꯚ ꯍꯟꯗ꯭ꯔꯦꯠ ꯔꯥ ꯑꯗꯨꯝ ꯍꯥꯏꯔꯒ ꯂꯩꯕ ꯈꯪꯗꯦ ꯑꯗꯨꯒꯤ ꯃꯇꯨꯡꯗꯗꯤ ꯑꯩ ꯍꯪꯕꯤ ꯗ꯭ꯔꯦ ꯍꯣꯔꯦꯟ ꯍꯥꯡꯕꯤꯒꯦ ꯎꯝ ꯍꯥꯡꯕꯤꯒꯦ
ꯂꯤꯁꯤꯡ ꯃꯉꯥ ꯍꯥꯏꯅ
ꯑꯗꯨꯅꯦ ꯑꯗꯨ ꯒ꯭ꯌꯥꯟ ꯇꯥꯔꯤꯕ ꯃꯥꯒꯤ ꯃꯦꯁꯦꯖꯁꯨꯀꯣ ꯐꯖꯅ ꯍꯥꯏꯕꯤꯗꯕ ꯅꯣꯏ ꯗꯗꯥꯒꯤꯅꯦꯁꯨ ꯍꯥꯏꯗꯦꯕ ꯍꯨ ꯃꯆꯤꯟꯗꯤ ꯌꯥꯝ ꯊꯤꯕꯀꯣ ꯑꯍ
ꯌꯦꯡꯉꯁꯤꯅꯦ ꯑꯗꯨꯗꯤ ꯍꯌꯦꯡ ꯄꯤꯔꯛꯄ ꯄ
ꯑꯗꯨ ꯉꯔꯥꯡꯁꯨ ꯃꯥ ꯃꯥꯗꯤ ꯀꯣ ꯃꯥ ꯀꯣꯜ ꯇꯧꯔꯛꯄꯁꯦ ꯁꯦ ꯃꯥꯒꯤ ꯍꯦꯜꯞ ꯈꯛꯇ ꯀꯩ ꯍꯥꯏꯗꯣꯏꯔꯥ ꯃꯔꯨ ꯑꯣꯏꯕ ꯀꯨꯝ ꯀꯩ ꯆꯥ ꯑꯥ ꯊꯕꯛ ꯃꯇꯦꯡ ꯄꯥꯡꯅꯕ ꯑꯗꯨ ꯈꯛꯇꯅꯤꯕ ꯇꯧꯔꯛꯄꯗꯨ ꯗꯔꯀꯥꯔ ꯂꯩꯕ ꯀꯥꯟꯒ ꯈꯛꯇꯅꯤ ꯍꯣꯏ ꯇꯧꯔꯛꯄꯗꯣ ꯉꯔꯥꯡꯁꯨ ꯑꯗꯨꯅ ꯃꯉꯣꯟꯗ ꯑꯥ ꯄꯥꯏꯖꯜꯂꯨ ꯃꯃꯥꯒꯤ ꯅꯝꯕꯔ ꯄꯤꯔꯛꯑꯣ ꯀꯦꯁ ꯑꯣꯏꯅ ꯄꯤꯒꯦ ꯑꯗꯣ ꯈꯣꯠꯀꯦ ꯍꯥꯏꯅ ꯍꯪꯉꯛꯄ ꯃꯥꯜꯂꯦ ꯑꯃꯨꯛꯀꯍꯥ ꯄꯩꯁꯥꯒ ꯀꯩꯅꯣ ꯀꯦꯁ ꯖꯤ ꯄꯦ ꯗ ꯊꯥꯔꯒ ꯇꯧꯅꯤꯡꯉꯥꯏ ꯃꯥꯜꯂꯦ ꯑꯗꯨꯗ ꯍꯥꯏꯕꯤ ꯌꯥꯏ ꯈꯪꯗꯦ ꯇꯦꯟꯗꯔꯒꯤ ꯄꯩꯁꯥꯁꯨ ꯄꯤꯗꯕ ꯃꯥꯜꯂꯦ
ꯇꯧꯔꯤꯅ
ꯎꯝ ꯇꯦꯟꯗꯔꯒꯤ ꯄꯩꯁꯥꯁꯨ ꯄꯤꯗꯕ ꯃꯥꯜꯂꯦꯕ ꯉꯥ ꯅꯍꯥꯟ ꯊꯥꯒꯤꯗꯣ ꯑꯗꯨꯒꯤ ꯒ꯭ꯔꯨꯞꯨꯞꯇꯁꯨ ꯑꯞꯗꯦꯠ ꯇꯧꯗꯕ ꯈꯪꯗꯦ ꯃꯥꯁꯦ ꯍꯦ ꯀꯔꯤ ꯇꯧꯔ ꯂꯩꯕꯅꯣ ꯃꯥꯒꯤ ꯅꯨꯄꯥꯁꯨ ꯄꯩꯁꯥ ꯇꯥꯜꯂꯤ ꯃꯥꯒꯤ ꯁꯀꯨꯜ ꯁꯨ ꯄꯩꯁꯥꯗꯤ ꯂꯥꯎꯔꯝꯒꯅꯦꯕ ꯑꯗꯨ ꯀꯗꯗꯩ
ꯑꯗꯨ ꯃꯥꯗꯣ ꯎꯝ ꯅꯍꯥꯟ ꯅꯣꯏꯒꯤ ꯇꯦꯟꯗꯔꯒꯤꯗꯁꯨ ꯃꯤ ꯂꯣꯏꯅ ꯁꯨꯔꯗꯤ ꯒ꯭ꯔꯨꯞꯇ
ꯎꯝ ꯍꯥꯏꯕꯅꯦꯕ ꯑꯍꯣꯏ ꯗꯦ ꯑꯗꯨ ꯇꯧꯕꯅꯤꯕ ꯑꯁꯤ ꯅꯨꯄꯥ ꯑꯁꯤꯅ ꯉꯁꯤ ꯂꯧꯈ꯭ꯔꯦ ꯏꯟꯇꯔꯦꯁ ꯂꯤꯁꯤꯡ ꯝꯉꯥ ꯂꯥꯛꯑꯦ ꯑꯗꯨꯝ ꯍꯥꯏꯔꯒ ꯇꯧꯕ ꯅꯤꯕ ꯇꯧꯗꯦꯕ ꯍꯟꯗꯛꯁꯦ ꯑꯗꯨꯒꯤ ꯑꯩ ꯆꯤꯡꯅꯕꯀꯣ ꯃꯥꯁꯦ ꯄꯤꯗꯕꯒꯤ ꯑꯣꯏꯔꯝꯒꯅꯤ ꯉꯔꯥꯡꯁꯨ ꯄꯩꯖꯜꯂꯨ ꯃꯃꯥꯒꯤ ꯅꯝꯕꯔ ꯑꯃꯨꯛ ꯂꯧꯋꯦ ꯑꯗꯨꯗꯒꯤ ꯆꯤꯛ ꯅꯥꯕ ꯌꯥꯎꯕ
ꯎꯝ ꯄꯩꯖꯦꯜ ꯃꯃꯁꯨ ꯌꯥꯎꯔꯕ ꯎꯝ
ꯃꯥ ꯌꯥꯎꯗꯦ ꯑꯗꯨ ꯑꯣꯏꯔꯁꯨ ꯑꯗꯨ ꯃꯉꯣꯟꯗ ꯅꯝꯕꯔ ꯅꯤꯔꯛꯑꯦ ꯍꯥꯏꯕ ꯃꯥꯒꯤ ꯃꯆꯦꯒꯤ ꯅꯝꯕꯔꯗꯨ ꯊꯥꯕꯤꯌꯨ ꯍꯥꯏꯅ
ꯎꯝ
ꯑꯗꯨ ꯑꯣꯏꯔꯗꯤ ꯀꯦꯁꯀꯤ ꯃꯇꯥꯡꯗ ꯀꯩꯔꯛ ꯀꯦꯁ ꯂꯧꯒꯦ ꯍꯥꯏꯅ ꯍꯥꯏꯔꯛꯑꯦ ꯍꯥꯏ
ꯌꯥꯏꯅ ꯃꯗꯣ
ꯃꯤꯁꯀꯣꯜ ꯎꯕꯅꯦ ꯑꯗꯨꯒ ꯑꯩꯒꯤ ꯏꯁꯇꯦꯇꯁ ꯑꯃꯨꯛ ꯚ꯭ꯌꯨ ꯇꯧꯔ ꯌꯦꯡꯕꯤꯌꯦꯅꯦ
ꯎꯝ ꯑꯩꯈꯣꯏ ꯃꯤꯁꯀꯣꯜ ꯂꯩꯔꯝꯁꯦ ꯃꯥꯁꯨ ꯄꯩ ꯍꯥꯏꯗꯤ ꯀꯣꯕꯤ ꯇꯧ ꯌꯥꯏꯅ
ꯄꯩꯁꯥꯒꯤ ꯃꯔꯝ ꯑꯣꯏꯒꯅꯤ ꯍꯥꯏꯅ ꯈꯪꯕꯒꯤ ꯇꯧꯗꯕ ꯃꯥꯜꯂꯦ ꯄꯥꯏꯗꯕ ꯃꯥꯜꯂꯦ ꯑꯗꯨꯒꯤ ꯑꯩꯅ ꯑꯩꯅꯗꯤ ꯍꯥꯏꯕꯤꯈ꯭ꯔꯕꯅꯦ ꯀꯨꯖꯤ ꯂꯥꯂꯨꯒ ꯑꯃ ꯑꯗꯣꯅꯗꯣ ꯃꯥ ꯀꯣꯜ ꯇꯧꯔꯛꯑꯗꯤ ꯄꯥꯏꯔꯝꯒ ꯗꯣ ꯄꯥꯏꯕꯤꯒꯅꯨ ꯃꯥꯅ ꯃꯥꯒꯤ ꯗꯔꯀꯥꯔ ꯂꯩꯕ ꯀꯥꯟꯗ ꯍꯥꯏꯔꯑꯗꯤ ꯁꯪꯗꯦ ꯅꯪꯗꯦ ꯈꯣꯠ ꯎꯝ ꯍꯥꯏꯕꯗꯤ ꯆꯠꯂꯔꯣꯏꯒꯨꯝꯕ ꯑꯗꯨꯝ ꯈꯣꯝꯃꯣ ꯑꯩꯅ ꯍꯥꯏꯕꯅꯦ ꯃꯥꯒꯤ ꯃꯇꯦꯡ ꯈꯛꯇ ꯄꯥꯡꯅꯤꯡꯉꯥꯏ ꯃꯥꯗꯤ ꯇꯧꯋꯦꯕ ꯍꯥꯏ ꯑꯩꯈꯣꯏꯗ ꯃꯥꯒꯤ ꯗꯔꯀꯥꯔ ꯂꯩꯕ ꯀꯥꯟꯗꯀꯣ ꯑꯗꯨꯒꯤ ꯑꯩꯗꯤ ꯇꯥꯟꯈ꯭ꯔꯕ
ꯈꯪꯗꯦꯗ ꯀꯔꯝ ꯀꯥꯟ ꯄꯣꯛꯇꯣꯏꯅꯣ ꯃꯆꯥꯥꯅ
ꯑꯗꯨꯁꯨ ꯈꯪꯗꯦ ꯃꯥ ꯃꯆꯤꯟ ꯊꯤꯔꯕ ꯑꯣꯏꯔꯝꯒꯅꯤ ꯃꯆꯥꯁꯨ ꯄꯨꯕꯗꯣ ꯌꯥꯝ ꯍꯥꯏꯕꯗꯤ ꯂꯨꯍꯣꯡꯗ꯭ꯔꯤꯉꯩꯗꯒꯤ ꯄꯨꯔꯝꯒꯅꯤ ꯈꯪꯗꯦ ꯀꯅꯥꯅ ꯈꯪꯕ꯭ꯔꯣ ꯑꯩꯗꯤ ꯊꯥꯖꯗꯦ ꯃꯥꯕꯨ
ꯎ ꯃꯔꯝ ꯆꯥꯗꯅ ꯆꯠꯈꯤꯕꯗꯨꯕꯨ
ꯎꯝ ꯑꯗꯨꯁꯨ ꯑꯣꯏꯔꯝꯕ ꯌꯥꯏꯕ
ꯉꯁꯥꯏ ꯑꯌꯨꯛ ꯃꯥꯅꯁꯨ ꯀꯣꯜ ꯇꯧꯔ ꯑꯪ ꯑꯩꯈꯣꯏ ꯗꯗꯥ ꯍꯥꯏꯗꯤ ꯍꯥꯏꯈꯤꯕꯅꯦꯕ ꯄꯩꯁꯥ ꯃꯥ ꯄꯤꯗꯕꯅꯤꯅ ꯑꯃ ꯉꯁꯥꯏ ꯎꯝ ꯈꯣꯏꯗꯥꯗ ꯇꯧꯔꯛꯄ ꯃꯣꯏ ꯏꯃꯨꯡꯗ ꯅꯤ ꯂꯩꯌꯦꯅ ꯈꯨꯟꯗ
ꯑꯣ ꯑꯣ
ꯄꯤꯗ꯭ꯔꯗꯤ
ꯀꯩꯒꯤꯅꯣꯅꯦ ꯃꯥꯗꯤ ꯂꯨꯍꯣꯡ ꯃꯥꯗꯤ ꯂꯨꯍꯣꯡ ꯍꯣꯡꯈ꯭ꯔꯦꯅ ꯃꯥꯒꯤ ꯌꯨꯝꯗ ꯃꯣꯏ ꯅ ꯅꯤꯔꯒ ꯂꯩꯕꯗꯣ ꯏꯀꯥꯏꯗ꯭ꯔꯣꯅꯦ
ꯈꯪꯗ꯭ꯔꯦ ꯑꯗꯨ ꯑꯩꯈꯣꯏꯗꯤ ꯈꯔ ꯂꯥꯏꯅꯦ ꯃꯣꯏꯅ ꯄꯩꯁꯥ ꯃꯌꯥꯝ ꯌꯥꯝ ꯄꯨꯁꯤꯜꯂꯨꯕꯗꯤ ꯀꯃꯥꯏꯅ ꯇꯧꯔꯝꯒꯅꯤ
ꯑꯗꯨ ꯃꯃꯥ ꯃꯄꯥꯗꯤ ꯑꯍꯟ ꯑꯣꯏꯔꯦ ꯑꯗꯣ ꯍꯣꯏ ꯂꯩꯕꯨꯗꯤ ꯂꯩꯔꯝꯂꯣꯏ ꯍꯥꯏꯅꯤꯡꯉꯥꯏ ꯂꯩꯇ꯭ꯔꯦ
ꯑꯩꯈꯣꯏꯗꯤ ꯂꯤꯁꯤꯡ ꯃꯉꯥꯒꯨꯝꯕꯒꯗꯤ ꯄꯤ ꯑꯃꯨꯛ ꯀꯥꯏꯗꯦꯅꯦ ꯍꯥꯏꯔꯗꯤ ꯑꯃꯨꯛ
ꯃꯣꯏꯗꯤ ꯂꯥꯛ ꯂꯥꯛ ꯂꯩꯔꯝꯒꯅꯦ ꯇꯔꯥꯕꯨ ꯍꯥꯎꯈ ꯇꯔꯥ ꯅꯠꯇꯦꯅꯦ ꯇꯔꯥꯗꯤ ꯂꯥꯏꯅꯦ ꯂꯥꯛ ꯂꯥꯛ ꯂꯩꯔꯝꯒꯅꯤꯕ ꯃꯥꯒꯤ ꯏꯁ꯭ꯀꯨꯜꯒꯤ ꯕꯔꯥꯁꯨ ꯅꯍꯥꯟ ꯊꯥ ꯆꯍꯤ ꯍꯧꯕꯗꯒꯤ ꯄꯤꯗ꯭ꯔꯦ ꯍꯥꯏꯅꯦ ꯊꯥ ꯃꯔꯤ ꯃꯉꯥ ꯂꯩꯔꯝ
ꯑꯁ ꯐꯖꯔꯦ ꯑꯗꯨꯗꯤ
ꯑꯗꯨꯅꯦ ꯑꯗꯨꯒ ꯑꯣꯖꯥꯁꯤꯡꯒꯤꯁꯨ ꯁꯦꯂꯔꯤ ꯄꯤꯗꯕ ꯃꯥꯜꯂꯦ
ꯀꯃꯥꯏꯅ ꯇꯧꯅꯤꯡꯗꯣꯏꯅꯣ ꯍꯥꯏꯕꯅꯤꯗ ꯁꯨꯃꯥꯏꯅ ꯇꯧꯔꯒ
ꯉꯝꯗ꯭ꯔꯗꯤ ꯇꯣꯛ ꯆꯛꯄꯁꯨ ꯌꯥꯕꯅꯦꯕ ꯍꯥꯏꯕꯗꯤ ꯑꯇꯩꯕꯨꯀꯣ ꯄꯥꯏꯍꯜꯂꯒ ꯑꯩ ꯉꯝꯗ꯭ꯔꯦ ꯍꯥꯏꯅꯀꯣ ꯁꯤꯌꯔꯗꯣ ꯈꯔ ꯄꯤꯔꯝꯃꯣ ꯍꯥꯏꯔ ꯀꯣ ꯃꯥꯁꯨ ꯃꯥꯁꯤꯁꯨ ꯄꯩꯁꯥ ꯆꯪꯕꯅꯤꯅ
ꯎꯝ
ꯅꯠꯇ꯭ꯔꯣ
ꯃꯥꯅꯤ ꯃꯥꯅ ꯉꯝꯁꯨ ꯉꯝꯗꯕ ꯑꯣꯏꯔꯗꯤ
ꯑꯗꯨꯒ ꯃꯅꯥꯎꯅꯨꯄꯤꯕꯨ ꯃꯅꯥꯎꯅꯨꯄꯤꯕꯨ ꯔꯥꯏꯝꯁ ꯑꯃꯨꯛ ꯇ꯭ꯔꯦꯅꯤꯡ ꯆꯠꯍꯟꯒꯦ ꯍꯥꯏꯅꯗꯤ ꯍꯥꯏꯔꯝꯕ ꯅꯍꯥꯟꯁꯨ ꯑꯃꯨꯛ ꯍꯥꯏꯔꯛꯑꯦ ꯈꯪꯗꯦ ꯃꯣꯏꯒꯤꯁꯦ
ꯎꯝ
ꯃꯤ ꯉꯧꯅꯤꯉꯥꯏ ꯇꯧꯔ ꯂꯩꯌꯦ ꯔꯥꯏꯝꯁ ꯇ꯭ꯔꯦꯅꯤꯡ ꯆꯠꯅꯤꯡꯉꯥꯏ ꯑꯦꯗꯃꯤꯁꯟ ꯇꯧꯒꯦ ꯀꯩ ꯀꯩꯩꯅꯣ ꯍꯥꯏ
ꯑꯃꯨꯛ ꯑꯣꯏꯗ꯭ꯔꯗꯤ ꯁꯨꯃꯥꯏꯅ ꯂꯩꯇꯥꯥꯔꯦ ꯄꯩꯁꯥꯗꯤ ꯑꯥ ꯆꯥꯡ ꯑꯃꯒ
ꯎꯝ ꯑꯩꯗꯤ ꯄꯥꯎ ꯐꯥꯎꯅꯗꯕ ꯀꯨꯏꯔꯦ ꯈꯪꯗ ꯑꯦ ꯃꯣꯏꯒꯤ ꯀꯩꯀꯩ ꯇꯧꯔ ꯂꯩꯕꯅꯦ
ꯐꯣꯟꯁꯨ ꯄꯥꯏꯈꯠꯇ꯭ꯔꯦ
ꯅꯍꯥꯟꯗꯣ ꯐꯣꯟ ꯌꯥꯗꯦ ꯐꯣꯟ ꯌꯥꯗꯦ ꯑꯗꯨꯝ ꯍꯥꯏꯔꯒ ꯂꯩꯕꯗꯣ ꯃꯆꯤꯟ ꯊꯤꯕ ꯑꯣꯏꯔꯝꯒꯅꯤ ꯃꯥꯒꯤ ꯅꯨꯄꯥꯁꯨ ꯃꯥꯕꯨ ꯊꯥꯗꯔꯝꯔꯣꯏꯅꯦ ꯃꯆꯤꯟ ꯊꯤꯃꯟꯕꯒꯤ
ꯎꯝ
ꯎ ꯈꯨꯟꯗ ꯂꯩꯕꯁꯤꯡꯅ ꯀꯔꯤ ꯀꯔꯤ ꯀꯃꯥꯏ ꯀꯃꯥꯏ ꯇꯧꯔꯤꯅꯣꯁꯨ ꯈꯪꯗ꯭ꯔꯦ
ꯗꯥꯥꯡꯁꯤꯗ ꯅꯣꯏꯗꯗ ꯑꯃꯗꯤ ꯈꯨꯟꯗ ꯂꯩꯕ꯭ꯔꯣ
ꯂꯩꯌꯦ
ꯀꯩꯗꯧꯔ ꯂꯩꯕ ꯑꯗꯨ
ꯑꯐꯪ ꯑꯐꯪꯕ ꯁꯨꯔꯤꯗ ꯗꯨꯝ ꯂꯧ ꯆꯠꯂꯦ ꯑꯗꯨꯝ ꯂꯩꯅꯤ ꯃꯣꯏꯁꯨ ꯅꯍꯥꯟ ꯁꯀꯦꯟ ꯕꯦꯁꯇ ꯇꯥꯏ ꯍꯥꯏꯕꯗ ꯅꯍꯥꯟ
ꯑꯣ ꯃꯥꯏ ꯃꯤꯡꯁꯨ ꯂꯩ ꯕ꯭ꯔꯅꯦ ꯑꯗꯨꯗꯤ ꯀꯥꯏꯗꯦꯗ ꯍꯥꯏꯕꯗꯤ ꯈꯨꯟꯗꯅꯤꯅꯀꯣ
ꯈꯨꯟꯗ ꯑꯣꯏꯔꯁꯨ ꯑꯉꯥꯡ ꯃꯆꯥ ꯑꯉꯥꯡ ꯅꯨꯄꯤ ꯌꯥꯎꯕꯅꯦ ꯑꯃꯨꯛ ꯀꯨꯏꯅ ꯆꯠꯂꯗꯤ ꯐꯔꯛ ꯇꯥꯅꯤꯗꯅ
ꯈꯨꯟꯗ ꯅꯠꯇ꯭ꯔꯣ ꯚꯣꯂꯦꯟꯇꯤꯌꯔ ꯇꯧꯅꯤꯡꯉꯥꯏ ꯉꯥꯡꯅꯤꯡꯉꯥꯏ ꯑꯁꯤ
ꯄꯥꯔꯠ ꯋꯥꯟꯗ ꯅꯠꯇ꯭ꯔꯣ
ꯄꯥꯔꯠ ꯋꯥꯟꯗꯔꯅꯦ ꯈꯪꯗꯦ ꯑꯩꯗꯤ ꯃꯐꯝꯗꯣ ꯀꯀꯥꯏꯗꯅꯣ
ꯄꯥꯔꯠ ꯋꯥꯟꯗ ꯑꯣꯏꯔꯝꯗꯧ ꯃꯥꯜꯂꯦꯍꯦ ꯅꯍꯥꯟ ꯆꯠꯈ꯭ꯔꯦ ꯍꯥꯏꯕꯗꯣ ꯃꯣꯏ
ꯑꯃꯨꯛ ꯍꯂꯛꯑ ꯑꯩ ꯍꯥꯏ ꯌꯥꯏꯌꯦ ꯑꯗꯨꯣ ꯅ ꯃꯥ ꯄꯥꯗꯦ ꯃꯁꯤ ꯍꯜꯂꯛꯑꯒ ꯑꯃꯨꯛ ꯆꯠꯅꯤ ꯍꯥꯏꯌꯦ ꯉꯁꯥꯏ ꯀꯣꯜꯗꯧꯕ ꯀꯥꯟꯗ ꯍꯥꯏꯔꯛꯑꯦ ꯍꯂꯛꯑꯒ ꯀꯣ ꯇꯨꯝꯔꯒ ꯂꯩ ꯍꯥꯏꯕ ꯑꯩ ꯀꯃꯥꯏꯅ ꯍꯥꯏꯔꯒ ꯑꯃꯨꯛ ꯆꯠ ꯇꯣꯏꯅꯦ ꯍꯥꯏꯌꯦ
ꯎꯝ ꯈꯪꯗꯦꯗ ꯏꯔꯥꯡ ꯃꯇꯥꯁꯤꯒ ꯏꯁ
ꯍ ꯑꯁꯥꯏ ꯆꯠꯂꯨꯁꯤꯔꯣ ꯑꯁꯥꯏꯗ ꯆꯠꯂꯨꯁꯤꯔꯣ ꯄꯨꯟꯅ
ꯆꯠꯅꯤꯡꯉꯥꯏꯁꯨ ꯄꯩꯁꯥ ꯑꯃꯨꯛ ꯂꯩꯇꯦꯅꯦ
ꯑꯗꯨꯗꯦ ꯍꯥꯏꯗꯤ ꯑ ꯑꯗꯨ ꯍꯥꯏꯕꯅꯤꯅ ꯍꯥꯏꯕꯗꯤ ꯑꯗꯨꯝ ꯈꯣꯏ ꯍꯨꯝ ꯑꯩꯈꯣꯏ ꯑꯗꯨꯝ ꯑꯁꯥꯏꯗ ꯄꯨꯜꯂꯒ ꯆꯂꯗꯤ ꯈꯔꯗꯤ ꯅꯨꯡꯉꯥꯏꯒꯅꯤ ꯑꯥ
ꯈꯪꯗ꯭ꯔꯦ ꯈꯪꯗ꯭ꯔꯦ ꯑꯁꯥꯏ ꯆꯠꯄꯖꯤꯁꯨ ꯃꯔꯝ ꯑꯃꯗ ꯑꯃꯨꯛ ꯐꯕ ꯑꯃꯛ ꯃꯤꯅ ꯑꯃꯨꯛ ꯅꯣꯛꯅꯕ
ꯑꯗꯨꯅꯦ ꯑꯗꯨꯗꯤ ꯁꯣꯏꯗꯔꯦ
ꯁꯣꯏꯗꯕꯅꯦ ꯃꯤꯅ ꯈꯪꯕ ꯈꯪꯗꯕ ꯍꯥꯏꯔꯅꯤ ꯑꯗꯨꯝ
ꯎꯝ
ꯊꯥꯖꯅꯤꯡꯉꯥꯏ ꯂꯩꯇꯕ ꯃꯄꯥꯥꯟꯗ ꯆꯠꯂꯁꯨꯀꯣ
ꯎꯝ ꯃꯤ ꯍꯥꯏꯅꯩꯅ ꯑꯗꯨꯒꯤꯅꯦ ꯑꯗꯨꯕꯨ ꯃꯉꯣꯟ ꯃꯉꯣꯟꯗꯅꯤꯗ ꯃꯥ ꯃꯥ ꯃꯁꯥ ꯃꯁꯥꯗꯗꯤꯗ ꯃꯦꯟ ꯇꯥꯔꯗꯤ ꯌꯥꯔꯦ
ꯇꯔ ꯆꯠꯂꯁꯨ ꯃꯤꯅꯗꯤ ꯊꯥꯖꯗ꯭ꯔꯦꯗꯅ ꯄꯟꯗ ꯎꯕ ꯃꯤ
ꯑꯩ ꯀꯣꯜ ꯇꯧꯔꯛꯀꯦ